ꯑ ꯀꯗꯥꯏꯗꯅꯣ ꯋꯥꯔꯤ ꯀꯗꯥꯏꯗꯅꯣ ꯐꯖꯕ ꯋꯥꯔꯤ ꯌꯧꯈ꯭ꯔꯕꯅꯤ ꯀꯣ ꯀꯗꯥꯏꯗꯅꯣ ꯑ ꯑꯩꯅ ꯍꯥꯏꯕ ꯈꯗ ꯀꯩꯀꯩ ꯐꯥꯎ ꯇꯥꯍꯧꯋꯦ ꯍꯧꯒꯤꯗ
ꯑꯈꯦ ꯑꯩꯅ ꯑꯩꯅ ꯍꯥꯏ ꯅꯦ ꯎꯝ ꯑꯦꯛꯖꯥꯝ ꯎꯝ ꯀꯩꯅꯣ ꯁꯤꯝꯄꯜ ꯑꯣꯏꯅ ꯑꯩꯉꯣꯟꯗ ꯍꯥꯏꯔꯁꯤꯅꯦ ꯍꯧꯖꯤꯛ ꯏꯕꯥꯅꯤꯁꯦ ꯅꯨꯡꯁꯤꯅꯔꯦ ꯈꯜꯂꯣꯕ
ꯎꯝ ꯎꯝ
ꯑꯗꯨꯒ ꯅꯪꯅ ꯑꯇꯣꯞꯄ ꯅꯨꯄꯤ ꯄꯥꯝꯃꯛꯑꯗꯤ ꯅꯪꯒꯤ ꯃꯑꯣꯡ ꯃꯇꯧꯁꯦ ꯀꯃꯥꯏꯅ ꯍꯣꯡꯒꯦ ꯍꯥꯏꯕꯗꯣ ꯀꯃꯥꯏꯅ ꯑꯗꯨ ꯍꯥꯏꯔꯛꯑꯣꯅꯦ
ꯁꯤꯝꯄꯜ ꯀꯦꯌꯔ ꯂꯧꯔꯛꯑꯔꯣꯏ ꯀꯦꯌꯔ ꯂꯧꯔꯛꯑꯔꯣꯏꯕꯀꯣ ꯄꯨꯟꯕ ꯀꯥꯟꯗ ꯑꯗꯨꯝ ꯈꯪꯕ ꯍꯧ ꯍꯧꯔꯅꯦꯕ ꯀꯦꯌꯔ ꯂꯧꯔꯛꯑꯔꯣꯏ ꯍꯥꯏꯕꯗꯤ ꯌꯥꯕ ꯃꯈꯩ ꯑꯦꯛꯁꯀ꯭ꯌꯨꯁ ꯊꯤꯕ ꯍꯧꯔꯅꯤ ꯀꯣꯜ ꯇꯧꯕꯕꯨ ꯑꯣꯏꯔꯣ ꯀꯣ ꯑꯗꯨꯒ ꯆꯠꯊꯣꯛ ꯆꯠꯁꯤꯟꯒꯤ ꯃꯇꯥꯡꯗ ꯑꯣꯏꯔꯣ ꯑꯦꯛꯁꯀ꯭ꯌꯨꯁ ꯂꯧꯕ ꯍꯧꯔꯅꯤ ꯆꯤꯟꯕ ꯁꯥꯕ ꯍꯧꯔꯅꯤ ꯁꯣꯏꯗ꯭ꯔꯕꯅꯦꯕ ꯍꯥꯏꯕꯗꯤ ꯑꯗꯨꯝ ꯑꯦꯡꯒꯜꯗꯣ ꯂꯥꯞꯊꯣꯛꯅꯤꯡꯉꯥꯏꯒꯤ ꯑꯦꯡꯒꯜ ꯑꯃ ꯊꯤꯕ ꯑꯗꯨꯝ ꯍꯧꯔꯅꯦꯕꯀꯣ
ꯑꯣ
ꯏꯆꯝ ꯆꯝꯅ ꯍꯣꯏ ꯑꯗꯨꯒ ꯑ ꯃꯦꯁꯦꯁ ꯈꯛ ꯊꯥꯅꯔꯒ ꯐꯣꯟꯗ ꯈꯛ ꯁꯨꯡꯈꯪ ꯈꯪꯗꯕ ꯃꯤ ꯑꯃ ꯄꯨꯟꯁꯤ ꯁꯨꯡ ꯎꯅꯗꯕ ꯃꯦꯁꯦꯁ ꯈꯛ ꯊꯥꯔ ꯀꯛꯈꯤꯗꯧꯔ ꯑꯗꯨꯗꯤ ꯑꯗꯨꯝ ꯈꯥꯏꯔꯒ ꯂꯩꯔꯕꯅꯤꯀꯣ ꯍꯥꯏꯕꯗꯤ ꯃꯇꯝ ꯂꯦꯜꯂꯒ ꯂꯩꯔꯕꯅꯤ ꯑꯗꯨ ꯑꯃ ꯄꯣꯏꯟ ꯑꯃ ꯑꯗꯨꯗꯒꯤ ꯁꯨꯝꯈꯪ ꯈꯪꯗꯕ ꯀꯔꯝ ꯂꯩꯇꯕ ꯑꯃ ꯃꯦꯁꯦꯁ ꯊꯥꯔꯒ ꯀꯩꯗꯧꯔꯒ ꯍꯥꯏꯕꯁꯦ ꯃꯇꯝ ꯑꯅꯤꯃꯛ ꯃꯥꯡꯍꯜꯗꯕꯅꯤ ꯍꯥꯏꯕ
ꯎꯝ
ꯎꯝ ꯀꯦꯔ ꯁꯨꯝ ꯂꯧꯔꯥꯎꯔ ꯂꯧꯥꯎꯔ ꯑꯗꯨ ꯑꯇꯣꯞꯄ ꯑꯃ ꯂꯩꯈ꯭ꯔꯦ ꯑꯇꯣꯞꯄ ꯑꯃ ꯍꯦꯟꯕ ꯑꯃ ꯂꯩꯔꯦ ꯀꯥꯏꯅ ꯑꯃ ꯈꯟꯖꯤꯜꯂꯛꯑꯕ
ꯑꯗꯨꯗꯤ ꯑ ꯃꯁꯦ ꯃꯦꯁꯦꯖꯁꯨ ꯊꯥꯅꯤꯡꯕꯣꯏ ꯊꯥꯅꯤꯡꯗꯕꯣꯏ ꯑꯗꯨꯃꯥꯏꯅ ꯇꯧꯕ꯭ꯔꯥ ꯈꯤꯇꯪ ꯃꯔꯝ ꯂꯩꯇꯅꯒꯁꯨ ꯁꯥꯎꯕꯒꯨꯝꯕ ꯇꯧꯕ꯭ꯔꯥ
ꯑꯗꯨꯃꯥꯏꯅ ꯇꯧꯔꯛꯑꯅꯤ ꯍꯣꯏ ꯍꯥꯏꯕꯗꯤ ꯌꯥꯕ ꯃꯈꯩꯀꯣ ꯂꯥꯞꯊꯣꯛꯅꯤꯡꯉꯥꯏ ꯒꯤ ꯈꯠꯅꯔꯒ ꯂꯥꯞꯊꯣꯛꯄꯒꯤ ꯃꯑꯣꯡꯁꯨ ꯇꯧꯔꯝꯕ ꯌꯥꯏꯀꯣ ꯑꯩꯅ ꯈꯟꯕꯗ ꯑꯗꯨ ꯃꯤ ꯂꯣꯏꯅꯃꯛꯇꯤ ꯂꯣꯏ ꯇꯣꯉꯥꯂꯦꯗꯅ ꯃꯤꯒꯤ ꯀꯦꯔꯦꯛꯇꯔꯗꯤꯀꯣ ꯑꯗꯨꯁꯨ ꯈꯠꯅꯔꯒ ꯇꯧꯕꯒꯨꯝꯕ ꯀꯣ ꯑꯗ ꯃꯔꯝ ꯀꯩꯁꯨ ꯂꯩꯇꯕꯤꯗ ꯀꯩꯅꯣꯃ ꯃꯔꯝ ꯊꯤꯒꯠꯄꯒꯨꯝꯕ ꯑꯗꯨꯒ ꯂꯥꯞꯊꯣꯛꯄꯒꯤ ꯑꯦꯡꯒꯜꯗ ꯍꯣꯠꯇꯣꯔꯛꯄꯒꯨꯝꯕ ꯑꯗꯨꯕꯨꯗꯤ ꯁꯨꯡꯁꯣꯏ ꯁꯣꯏꯗ꯭ꯔꯕꯅꯤ ꯑꯁꯦꯡꯕꯒꯤ ꯄꯥꯝꯃꯦ ꯑꯗꯨ ꯑꯗꯥꯒ ꯍꯥꯏꯕ ꯃꯤ ꯑꯣꯏꯔꯗꯤ ꯄ꯭ꯔꯣꯕ꯭ꯂꯦꯝ ꯑꯃ ꯂꯩꯔꯦ ꯍꯥꯏꯁꯦꯕ ꯁꯣꯂꯨꯁꯟ ꯊꯤꯈꯤꯅꯦꯕ ꯑꯣꯚꯁꯂꯤ ꯅꯠꯇ꯭ꯔꯣ ꯅꯪ ꯁꯣꯏꯔꯦ ꯍꯥꯏꯔꯁꯤꯅꯦ ꯑꯦꯛꯖꯥꯝꯄꯜ ꯑꯩꯅ ꯁꯣꯏꯕꯕꯁꯤ ꯀꯅꯥꯁꯨ ꯈꯪꯉꯣꯏꯅ ꯏꯊꯟꯇꯗꯤ ꯈꯪꯉꯣꯏꯅ ꯑꯗꯨꯁꯨ ꯃꯤꯅ ꯌꯦꯡꯕꯗꯨꯗꯤ ꯈꯪꯒꯅꯤꯗꯅ ꯑꯗꯨꯗꯤ ꯅꯪꯅ ꯑꯩꯉꯣꯟꯗ ꯄꯤꯟ ꯄꯣꯏꯟ ꯇꯧꯋꯦ ꯍꯥꯏꯔꯗꯤ ꯑꯩꯒꯤ ꯁꯣꯏꯕꯗ ꯍꯣꯡꯗꯣꯛꯃꯤꯟꯅꯕ ꯌꯥꯏꯌꯦꯗꯅ ꯑꯩꯅ ꯈꯪꯗꯕ ꯄꯥꯔꯠꯇꯣ ꯍꯥꯏꯕꯗꯤ ꯑꯩꯅ ꯇꯧꯕ ꯃꯈꯩ ꯂꯣꯏ ꯆꯨꯝꯃꯦ ꯍꯥꯏꯕ ꯌꯥꯗꯦꯗꯅꯀꯣ ꯑꯗꯨꯅ ꯁꯣꯏꯕ ꯄꯥꯔꯠꯇꯣ ꯄꯣꯏꯟ ꯇꯧꯊꯣꯛꯑꯒ ꯍꯣꯡꯗꯣꯛꯅꯤꯡꯉꯥꯏꯒꯤ ꯁꯣꯂꯨꯁꯟ ꯊꯤꯈꯤꯅꯤ ꯍꯥꯏꯕ ꯑꯗꯨꯕꯨ ꯀꯩꯒꯨꯝꯕ ꯃꯥꯅ ꯑꯇꯣꯞ ꯆꯄꯗ ꯇꯣꯉꯥꯟꯅ ꯆꯠꯅꯤꯡꯕ ꯑꯣꯏꯔꯗꯤ ꯁꯣꯂꯨꯁꯟ ꯄꯤꯗꯕꯤꯗ ꯄ꯭ꯔꯣꯕ꯭ꯂꯦꯝꯗꯨ ꯈꯔ ꯄꯣꯏꯟ ꯇꯧꯔꯒ ꯈꯠꯅꯔꯒ ꯂꯥꯞꯊꯣꯛꯅꯤꯡꯉꯥꯏ ꯇꯧꯅꯤꯅꯦꯕ ꯁꯣꯂꯨꯁꯟ ꯄ ꯄꯤꯔꯣꯏ ꯍꯥꯏ ꯍ
ꯑꯗꯨꯃꯥꯏꯅ ꯇ ꯑꯗꯨꯃꯥꯏꯅ ꯇꯧꯕ ꯑꯣꯏꯔꯦ
ꯑ ꯑꯗꯨꯃꯥꯏꯅ ꯁꯨꯡꯁꯣꯏ ꯁ꯭ꯣꯏꯗꯕꯤ ꯇꯧꯔꯝꯃꯅꯤꯅ ꯈꯜꯂꯦ ꯑꯗꯣ ꯑꯩꯕꯨꯗꯤ ꯌꯥꯝ ꯀꯟꯅ ꯑꯦꯛꯁꯄꯤꯔꯤꯦꯟꯁꯇꯤ ꯂꯩꯔ ꯆꯠꯇ꯭ꯔꯦ ꯑꯩꯕꯨꯗꯤ ꯅꯨꯄꯤ ꯀꯣꯏꯔꯛꯇ꯭ꯔꯦ ꯑꯗꯨꯁꯨ ꯑꯩ ꯎꯕꯨꯗꯤ ꯎꯔꯦ ꯍꯥꯏ ꯇꯥꯔꯦ ꯑꯁ ꯊꯥꯖꯗꯕꯅꯦ ꯃꯤꯁꯤꯡꯁꯦ
ꯎ ꯑ ꯐꯃ ꯅꯨꯄꯥ ꯑꯃ ꯑꯣꯏꯔꯒ ꯅꯨꯄꯤ ꯀꯣꯏꯗꯦ ꯍꯥꯏꯕꯒ ꯀꯅꯥꯅꯅꯕ ꯊꯥꯖꯗꯣꯏꯁꯦ
ꯑꯩꯈꯣꯏꯕꯨꯗꯤ ꯀꯣꯏꯖꯔꯛꯇ꯭ꯔꯤꯍꯦ ꯅꯣꯏ ꯊꯥꯖꯗꯕꯗꯨꯕꯨꯗꯤ ꯅꯣꯏꯒꯤ ꯄ꯭ꯔꯣꯕ꯭ꯂꯦꯝꯅꯤ
ꯍꯣꯏꯅꯦ ꯑꯩꯈꯣꯏꯒꯤ ꯄ꯭ꯔꯣꯕ꯭ꯂꯦꯝꯅꯤꯅꯦ ꯑꯗꯨꯁꯨ
ꯑꯗꯤ ꯅꯣꯏꯒꯤ ꯄ꯭ꯔꯣꯕ꯭ꯂꯦꯝ ꯑꯣꯏꯖꯔꯤ ꯑꯗꯣ ꯍꯧꯖꯤꯛꯀꯤ ꯁꯖꯦꯁꯟꯅꯦꯗ ꯑꯩꯅ ꯄꯤꯕꯁꯤꯗꯤ ꯑꯇꯩ ꯀꯩꯁꯨ ꯅꯠꯇꯦꯗ ꯁꯖꯦꯁꯟꯅꯤꯗ ꯑꯩꯩꯅ ꯄꯁ ꯇꯩꯗꯤ ꯍꯥꯏꯦꯔꯣ
ꯑꯇꯩ ꯑꯃꯨꯛ ꯑꯇꯩ ꯑꯃꯨꯛ ꯍꯪꯕꯨꯗꯤ ꯃꯌꯥꯝ ꯍꯪꯅꯤꯡꯉꯦ ꯑꯣ ꯀꯔꯤ ꯍꯪꯁꯤꯦꯔ ꯑꯗꯨ ꯈꯟꯕꯗ ꯀꯣꯛ ꯉꯥꯎꯔꯤꯅꯦ
ꯍꯥꯏꯊꯒꯤꯅꯦ ꯍꯧꯖꯤꯛ ꯍꯥꯏꯊꯕꯤꯒꯤꯅꯦ
ꯍꯧꯖꯤꯛꯇꯪꯒꯤ ꯁꯖꯦꯁꯟ ꯃꯌꯥꯝꯁꯤꯦ ꯂꯧꯔꯒ ꯎꯝ ꯇꯕꯨꯔꯁꯤ ꯔ ꯈꯪꯅꯤꯗ
ꯑꯁ ꯁꯖꯦꯁꯟ ꯃꯌꯥꯝ ꯂꯧꯔꯒ
ꯁꯖꯦꯁꯟ ꯃꯌꯥꯝ ꯂꯧꯔꯒ ꯅꯨꯄꯥ ꯐꯖꯕꯨꯛ ꯈꯜꯂꯁꯤꯔꯥ ꯈꯪꯗꯦ
ꯑꯦꯁ ꯈꯪꯒꯗꯧꯕꯅꯤ ꯃꯇꯝ ꯂꯩꯔꯤꯉꯩꯗ ꯍꯥꯟꯅ ꯕꯨꯛ ꯇꯧꯍꯧꯒꯗꯕꯅꯤꯅꯦ ꯏ ꯅꯨꯄꯤꯒ ꯊꯤꯈ꯭ꯔꯦ ꯅꯣꯏ ꯄꯥꯝꯅ ꯄꯥꯝꯅ ꯌꯨꯝ ꯄꯥꯟꯅ ꯐꯪꯉꯣꯏꯗꯣꯏꯅꯤꯅꯦ
ꯍꯣꯏ ꯑꯗꯨꯒꯅꯦ ꯀꯩꯅꯣ ꯐꯪꯉꯤꯅꯦ ꯅꯨꯡꯁꯤꯅꯔꯦ ꯍꯥꯏꯔꯗꯤ ꯅꯨꯡꯁꯤꯅꯔꯦ ꯍꯥꯏꯔꯒ ꯑꯣ ꯎ ꯆꯍꯤ ꯃꯤ ꯑꯃ ꯑꯅꯤ ꯅꯨꯡꯁꯤꯟꯅꯔꯦ ꯍꯥꯏꯔꯒ ꯀꯣꯛ ꯁꯨꯝ ꯇꯧ ꯍ ꯇꯧꯗꯕ ꯀꯣ ꯇꯧ ꯎꯝ ꯀꯣꯜ ꯋꯥꯔꯤ ꯁꯥꯟꯅꯁꯦ ꯈꯣꯠꯁꯦ ꯍꯥꯏꯕꯗ ꯇꯜꯂꯦ ꯑꯩ ꯀꯣꯜ ꯇꯧꯅꯤꯡꯗꯦ ꯍꯥꯏꯔꯒ ꯑꯗꯨꯝ ꯃꯦꯁꯦꯖꯇ ꯑꯗꯨꯝ ꯈ ꯊꯥꯅꯕꯗꯣ ꯑꯗꯨꯒ ꯎꯝ ꯑꯗꯨ ꯃꯣꯏ ꯅꯨꯡꯁꯤꯗꯕꯒꯤꯔ ꯀꯔꯤ ꯇꯧꯕꯒꯤꯔ
ꯐꯪꯗꯦꯅꯦ ꯃꯣꯏ ꯃꯣꯏ ꯌꯥꯅꯕꯒꯤ ꯃꯇꯨꯡ ꯏ ꯂꯧꯒꯅꯤꯗ ꯄꯨ ꯑꯜꯂꯕꯒꯨꯔꯨ ꯑꯅꯤ ꯀ
ꯎꯝ ꯑꯩꯒꯤ ꯏꯃꯥꯟꯅꯕꯤꯗꯣ ꯃꯥ ꯑꯩꯌꯦ ꯃꯥꯅꯕꯤꯃ ꯍꯧꯖꯤꯛ ꯈꯪꯅꯔꯤꯕ ꯅꯨꯄꯥꯗꯨ ꯆꯍꯤ ꯑꯃ ꯍꯦꯜꯂꯛꯑꯅꯤꯕ ꯍꯥꯟꯅ ꯅꯨꯡꯁꯤꯅꯔꯕꯗꯤ ꯅꯨꯡꯁꯤꯅꯕꯗꯗꯤ ꯀꯣꯛꯁꯦ ꯑꯗꯨꯝ ꯇ꯭ꯋꯦꯟꯇꯤ ꯐꯣꯔ ꯑꯋꯔꯁ ꯎ ꯄꯥꯏꯕ ꯃꯥꯜꯂꯦꯕ
ꯎꯝ ꯎꯝ
ꯍꯧꯖꯤꯛꯇꯤ ꯍꯧꯖꯤꯛꯇꯤ ꯀꯣꯜ ꯇꯧꯁꯦ ꯍꯥꯏꯔꯒ ꯑ ꯀꯣ ꯋꯥꯔꯤ ꯁꯥꯟꯅ ꯦ ꯇꯜꯂꯦ ꯎꯨꯛ ꯑꯗꯨꯃꯥꯏꯅ ꯍꯥꯏꯔꯛꯑꯦꯌꯦ
ꯑꯣ ꯍꯣ ꯌꯥꯝ ꯌꯥꯝ ꯚꯔꯤꯅꯦ ꯑꯗꯨꯗꯤ ꯎꯝ
ꯃꯔꯝ ꯂꯩꯇꯅꯁꯨ ꯈꯤꯇꯪ ꯈꯤꯇꯪꯒꯤꯗ ꯍꯦꯛꯇ ꯁꯥꯎꯒꯠꯂꯛꯑꯒꯦ
ꯑꯦ ꯑꯩ ꯉ ꯈꯟꯕꯗꯣꯀꯣ ꯎꯝꯝ ꯎꯝ ꯑꯩꯅ ꯈꯟꯃꯤ ꯁꯤꯅꯤꯗ ꯑ ꯅꯪꯅ ꯈ꯭ꯋꯥꯏꯗꯒꯤ ꯈ꯭ꯋꯥꯏꯗꯒꯤ ꯎꯝ ꯑꯗꯨꯗꯤ ꯍꯥꯏꯔꯔꯣꯏꯒꯦ ꯑꯗꯨ ꯐꯔꯦꯅꯦ ꯑꯦꯟꯁꯥꯡ ꯃꯥ ꯆꯥꯔꯦ ꯍꯥꯏꯔꯁꯦꯕꯀꯣ ꯌꯦꯟꯁꯥ ꯑꯣꯏꯒꯦꯔꯥ ꯁꯥꯕꯨꯗꯤ ꯈꯤꯇꯪ ꯏꯁꯄꯦꯁꯦꯜ ꯑꯣꯏꯔꯦꯀꯣ ꯑꯗꯨꯁꯨ
ꯍ
ꯍꯧꯖꯤꯛꯀꯤ ꯑꯦꯟꯁꯥꯡ ꯃꯆꯥ ꯍꯥꯏꯁꯦꯕ ꯏꯁꯄꯦꯁꯦꯜ ꯑꯣꯏꯒꯦꯔꯥ ꯑꯣꯏꯔꯣꯏꯒꯦꯔꯥꯀꯣ ꯅꯨꯡꯇꯤꯒꯤ ꯆꯥꯔꯗꯤ ꯅꯪ ꯤꯔꯛꯄ ꯑꯃ ꯌꯥꯎꯋꯦꯗꯅ ꯌꯦꯟꯁꯨ ꯁꯟꯖꯨ ꯑꯣ ꯀꯨꯏꯔꯛꯑꯗꯤ ꯃꯅꯝ ꯂꯣꯏ ꯆꯦꯟꯕꯅꯦꯕ ꯃꯁꯥ ꯃ ꯀꯩꯅꯣꯃ ꯆꯃꯟꯗꯦ ꯀꯩꯅꯣꯝꯃ ꯇꯧꯔꯦ ꯀꯥꯏꯅ ꯍꯥꯏꯕꯒꯨꯝꯕ ꯅꯠꯇ꯭ꯔꯥ ꯏꯟꯁꯥꯡ ꯅꯥꯄꯤ ꯑꯣꯏꯔꯁꯨ ꯆꯥꯃꯟꯕꯒꯤ ꯀꯩꯅꯣ ꯁꯤ ꯆꯥꯅꯤꯡꯗ꯭ꯔ ꯈꯤꯔꯦꯒ ꯍꯥꯏꯕꯒꯨꯝꯕ ꯑꯗꯨꯁꯨ ꯂꯩꯗꯅꯀꯣ ꯑꯦꯛꯖꯦꯛꯂꯤ ꯍꯧꯖꯤꯛꯀꯤ ꯃꯤꯗꯁꯨ ꯑꯦꯛꯖꯦꯛꯅꯦꯕ ꯌꯥꯝꯅ ꯇꯣꯏꯅꯀꯣ ꯀꯩ ꯍꯥꯏꯕ ꯇꯥꯔꯦ ꯑ ꯐꯤꯕ ꯍꯥꯏꯕꯁꯨ ꯂꯩꯗꯅꯀꯣ ꯑꯗꯨꯒꯤ ꯈꯤꯇꯪ ꯈꯤꯇꯪ ꯃꯃꯟꯗꯤ ꯂꯩꯍꯟꯕꯗꯤ ꯗꯔꯀꯥꯔ ꯑꯣꯏ ꯃꯥꯜꯂꯦ ꯑꯩꯅ ꯈꯟꯕꯗ ꯑꯩ ꯍꯥꯏꯕꯁꯦ ꯍꯟꯗ꯭ꯔꯦꯠ ꯄꯥꯔꯁꯦꯟ ꯆꯨꯝꯃꯦ ꯍꯥꯏꯕ ꯅꯠꯇꯦꯀꯣ ꯑꯇꯩꯕ ꯄꯨꯔꯥ ꯑ ꯅꯪꯅ ꯍꯧꯖꯤꯛ ꯄꯣꯠꯆꯩ ꯐꯤꯔꯣꯟꯜ ꯑꯃ ꯍꯥꯞꯅꯤꯡꯉꯦ ꯅꯠꯇ꯭ꯔꯁꯨ ꯁꯨꯁ ꯑꯃ ꯐꯖꯕ ꯃꯃꯜ ꯇꯥꯡꯕ ꯑꯃ ꯍꯥꯞꯅꯤꯡꯉꯦ ꯍꯥꯏꯔꯁꯦꯕ ꯑꯦꯗꯤꯗꯥꯁꯀꯤ ꯍꯥꯏꯁꯤꯅꯦ ꯑꯣꯔꯤꯖꯤꯅꯦꯜ ꯀꯣ ꯂꯨꯄꯥ ꯂꯤꯁꯤꯡ ꯇꯔꯥ ꯄꯤꯕ ꯏꯁ꯭ꯅꯤꯀꯔ ꯑꯃ ꯍꯥꯞꯅꯤꯡꯉꯦ ꯍꯥꯏꯁꯦꯕ ꯍꯥꯞꯅꯤꯡꯉꯦ ꯆꯅꯤꯡꯉꯦ ꯍꯥꯏꯕ ꯄꯣꯠꯁꯦ ꯀꯩꯗꯧꯕꯩ ꯂꯩꯕ꯭ꯔꯥꯗꯤ ꯇꯣꯏꯅ ꯍꯥꯞꯄ ꯐꯪꯗꯕꯩꯅꯦꯕ ꯔꯤꯌꯔ ꯑꯣꯏꯅ ꯃꯃꯟ ꯂꯩꯩꯅ ꯂꯩꯕꯒꯤꯅꯦꯕ ꯑꯗꯨꯁꯨ ꯅꯪ ꯕꯖꯥꯔꯗ ꯑꯂꯨ ꯒꯂꯤꯒꯤꯗ ꯀꯩꯅꯣ ꯇꯣꯏꯅ ꯍꯥꯞꯄ ꯄꯣꯠꯇꯨꯗꯤ ꯍꯥꯞꯄꯁꯨ ꯌꯥꯏ ꯍꯥꯞꯇ꯭ꯔꯁꯨ ꯌꯥꯏ ꯍꯥꯏꯕ ꯑꯃ ꯂꯥꯛꯑꯦꯗꯅ ꯀꯩꯅꯣꯗ ꯊ꯭ꯔꯤ ꯍꯟꯗ꯭ꯔꯦꯠ ꯐꯣꯔ ꯍꯟꯗ꯭ꯔꯦꯠꯇꯇꯗꯤ ꯅꯪ ꯑꯦꯐꯣꯔꯗꯦꯕꯜꯅꯦꯕ ꯑꯗꯨꯕꯨ ꯇꯦꯟ ꯊꯥꯎꯖꯟꯗꯨꯗꯤ ꯦꯌꯔ ꯑꯣꯏꯅ ꯂꯩꯕ ꯉꯝꯃꯦꯕ ꯁꯦꯚꯤꯡ ꯄꯩꯁꯥ ꯁꯦꯚꯤꯡ ꯇꯧꯕ ꯑꯃ ꯗꯔꯀꯥꯔ ꯑꯣꯏ ꯅꯠꯇ꯭ꯔꯥ ꯌꯨꯝꯗ ꯅꯤꯔꯁꯨ ꯈꯔ ꯅꯨꯃꯤꯠ ꯈꯔ ꯆꯪꯅ ꯅꯤꯕ ꯑꯃ ꯗꯔꯀꯥꯔ ꯑꯣꯏꯌꯦꯗꯅ ꯑꯗꯣ ꯑꯦꯛꯖꯦꯛꯂꯤ ꯑꯗꯨꯅꯦꯕ ꯍꯧꯖꯤꯛꯀꯤ ꯅꯨꯄꯥ ꯀꯣꯏꯕ ꯅꯨꯄꯤꯣꯏꯕ ꯑꯗꯨꯗꯥꯗꯨꯁꯨꯅꯦꯕ ꯌꯥꯝꯅ ꯀꯩꯅꯣ ꯅꯪꯒꯤ ꯃꯅꯨꯡꯒꯤ ꯂꯣꯏ ꯄꯨꯊꯣꯛꯈ꯭ꯔꯗꯤ ꯆꯍꯤ ꯑꯃ ꯑꯅꯤꯗ ꯂꯣꯏ ꯅꯪꯒꯤ ꯅꯣꯛꯀꯦꯟ ꯀꯣꯟꯅꯔꯀꯣ ꯐ꯭ꯔꯣꯝ ꯇꯣꯞ ꯇꯦꯜꯕ ꯃꯇꯝꯝ ꯃꯍꯥꯚꯥꯔꯠꯀꯤ ꯋꯥꯔꯤꯒꯨꯝꯅ ꯂꯤꯕ ꯉꯝꯃꯦ ꯍꯥꯏꯔꯗꯤ ꯊꯤꯕ ꯍꯧꯔꯅꯤꯑꯕ ꯑꯗꯨꯒꯤ ꯄꯣꯏꯤꯡꯁꯦ ꯃꯃꯟ ꯈꯔ ꯈꯔ ꯈꯔ ꯂꯩꯍꯟꯕ ꯍꯥꯏꯕ ꯍꯥꯏꯇꯥꯔꯦ ꯇꯞꯅ ꯇꯞꯅ ꯇꯞꯅ ꯅꯪꯒꯤ ꯀꯩꯅꯣ ꯚꯦꯂꯨꯗꯣ ꯞꯅ ꯇꯞꯅ ꯇꯞꯅ ꯇꯞꯅ ꯁꯤꯌꯥꯔ ꯇꯧꯊꯣꯛꯄꯀꯣ ꯑꯁ ꯑꯗꯨꯗꯤ ꯄꯔꯐꯦꯛ ꯇꯥꯔꯦꯅ ꯍꯦꯔꯣꯅ ꯑꯗꯨꯝ ꯉꯥꯎꯔ ꯂꯩꯔꯅꯤ
ꯀ
ꯋꯥꯡꯒꯣꯗ ꯊꯥꯈ꯭ꯔꯗ ꯂꯣꯏ ꯄꯨꯊꯣꯛꯑꯦ ꯍꯥꯏꯔꯗꯤ ꯂꯩꯐꯝꯈꯩ ꯄꯨꯊꯣꯛꯑꯦ ꯍꯥꯏꯔꯗꯤ ꯑꯣ ꯑꯗꯨꯗꯤ ꯅꯪ ꯃꯃꯜ ꯍꯣꯡꯊꯈ꯭ꯔꯅꯤ ꯑꯂꯨ ꯒꯂꯤꯗ ꯐꯪꯕ ꯁꯨꯁꯇ ꯑꯣꯏꯔꯅꯤ
ꯍꯪꯅꯤꯦꯅꯦ ꯑꯗꯨꯅ ꯍꯟꯗꯛ ꯍꯟꯗꯛ ꯍꯟꯗꯛꯀꯤ ꯎꯝ ꯍꯧꯖꯤꯛꯇꯤ ꯐꯖꯅ ꯃꯨꯟꯅ ꯈꯟꯗ꯭ꯔꯗꯤ ꯌꯥꯗ꯭ꯔꯦꯕ ꯃꯊꯣꯡ ꯃꯔꯥꯡ ꯀꯥꯏ ꯃꯔ ꯃꯤ ꯑ ꯏ ꯊꯦꯡꯅꯌꯦꯕ
ꯑ ꯍꯣꯏ ꯍꯣꯏ ꯃꯇꯝꯁꯦ ꯍꯧꯖꯤꯛ ꯃꯥꯡꯍꯟꯕ ꯌꯥꯗ꯭ꯔꯦꯕ
ꯎꯝ
ꯀꯥꯟꯅꯗꯕꯁꯤꯡꯗꯣꯒꯣ ꯌꯥꯝ ꯃꯇꯝ ꯄꯤꯕꯁꯨ ꯌꯥꯗ꯭ꯔꯦꯗꯅ ꯈꯔ ꯁꯥꯡꯅ ꯆꯠꯀꯗꯧꯕ ꯁꯤꯁ ꯂꯩꯗꯅ ꯐ꯭ꯌꯨꯆꯔ ꯈꯔ ꯎꯕ ꯅꯨꯄꯥ ꯁꯤꯦꯁ ꯇꯧꯒꯗꯕꯅꯤꯅꯦ ꯀꯇꯩꯗꯤ ꯀꯩꯃꯣ ꯍꯥꯏꯕꯤꯌꯨꯨꯔꯥ
ꯑ ꯈꯪꯗ꯭ꯔꯦꯗ ꯑꯗꯨꯗꯤ ꯀꯣꯟꯅ ꯑꯃꯨꯛ ꯍꯥꯏ ꯀꯣ ꯅ ꯑꯃꯨꯛ ꯍꯥꯏꯔꯁꯦ ꯅꯪꯁꯨ ꯅꯨꯄꯤ ꯅꯪꯁꯨ ꯍꯪꯉꯨꯅꯦ
ꯑꯠꯆꯥ ꯉꯁꯥꯏ ꯑꯩꯅ ꯍꯥꯏꯕꯁꯤꯡꯗꯣ ꯑꯗꯣ ꯑꯗꯨꯗꯣ ꯎ ꯀꯩ ꯍꯥꯏꯕ ꯇꯥꯔꯦ ꯚꯥꯏꯁ ꯚꯔꯁꯥ ꯍꯥꯏꯕ ꯇꯥꯔꯦꯅꯦ ꯑ ꯎꯜꯇꯥ ꯀꯣ ꯍꯧꯖꯤꯛ ꯉꯁꯥꯏꯗꯨꯅ ꯅꯨꯄꯥꯒꯤ ꯇꯥꯏꯞꯁꯦ ꯂꯣꯏ ꯍꯥꯏ ꯍꯥꯏꯔꯦꯗꯅ ꯑꯗꯨ ꯅꯨꯄꯤ ꯇꯥꯏꯞꯇ ꯂꯣꯏ ꯑꯣꯟꯊꯣꯔꯛꯑꯣꯅꯦ ꯅꯪ ꯅꯪꯒꯤ ꯀꯣꯏꯁꯟꯒꯤꯁꯤꯡꯗꯣ ꯑꯩ ꯑꯟꯁꯔ ꯄꯤꯔꯦꯗꯅꯀ ꯎꯝ
ꯄꯤꯕꯁꯨ ꯆꯞ ꯃꯥꯟꯅꯩꯅꯦ ꯑꯗꯨꯕꯨꯗꯤ ꯃꯥ ꯈꯪꯅꯕ ꯑꯇꯣꯞꯄ ꯈꯪꯅꯕ ꯂꯩ ꯂꯩꯅ ꯑ ꯇꯣꯄꯃꯣ ꯅꯨꯡꯁꯤꯅ ꯄꯃ ꯑꯗꯤ ꯃꯥ ꯆꯣ ꯆ ꯃꯅꯦ ꯑꯣ ꯋꯥꯔꯤ ꯃꯥꯅ ꯀꯣꯜ ꯇꯧꯔꯛꯄ ꯈꯨꯗꯤꯡ ꯑꯩ ꯊꯕꯛ ꯑꯗꯨ ꯇꯧꯔꯦ ꯑꯗꯨ ꯈꯣꯠꯂꯤ ꯃꯔꯝ ꯂꯩꯇꯅꯁꯨ ꯁꯥꯎꯔꯛꯀꯅꯤ
ꯃꯥꯅ ꯀꯇ ꯃꯥꯅ ꯀꯇꯗꯤ ꯁꯥꯥꯎꯐ ꯁꯣꯅꯤꯄꯗꯣ ꯃꯥꯒꯤ ꯃꯥꯒꯤ ꯈꯣꯟꯖꯦꯜ ꯇꯥꯔꯗꯤ ꯁꯥꯎ ꯁꯣꯟꯅꯤꯡꯉꯛꯄꯒꯨꯝꯕ ꯑꯗꯣ ꯃꯥꯕꯨꯣ
ꯑꯗꯨ ꯃꯦꯁꯦꯁ ꯍꯥꯟꯅ ꯐꯔꯦꯅꯦ ꯑꯗꯨꯅ ꯃꯅꯨꯡ ꯆꯪꯕꯒꯤ ꯋꯥꯔꯤ ꯑꯣꯏꯔꯕ ꯁꯨꯡꯆꯪ ꯆꯪꯗ꯭ꯔꯤꯉꯩꯗ ꯍꯥꯟꯅ ꯁꯔꯐꯦꯁꯇ ꯂꯩꯕ ꯃꯇꯝꯁꯦ ꯀꯔꯝꯕ ꯃꯑꯣꯡꯗ ꯃꯥꯕꯨ ꯑꯦꯄ꯭ꯔꯣꯆ ꯇꯧꯒꯅꯤ ꯍꯥꯏꯕꯗꯤ ꯁꯨꯡꯛꯆꯪ ꯆꯪꯗ꯭ꯔꯤꯉꯩꯗ ꯉꯥꯎꯗꯤ ꯉꯥꯎꯔꯕ ꯄꯥꯄꯁꯨ ꯄꯥꯞꯔꯕ ꯑꯗꯣ ꯀꯔꯝꯕ ꯇꯦꯛꯅꯤꯛ ꯁꯤꯖꯤꯟꯅꯔꯒ ꯃꯦꯁꯦꯁ ꯊꯥꯖꯤꯟꯕꯒꯨꯝꯕ ꯀꯣꯜ ꯇꯧꯁꯤꯟꯕ ꯀꯔꯝꯕ ꯃꯑꯣꯡ ꯇꯧꯔꯗꯤ ꯃꯥꯅ ꯌꯥꯅꯤꯡꯒꯅꯤ ꯁꯤꯅꯦꯗ ꯍꯥꯏꯗꯤ ꯌꯥꯗ꯭ꯔꯗꯤ ꯃꯤ ꯃꯥꯅ ꯇꯥꯔꯗꯤ ꯕ꯭ꯂꯣꯛ ꯍꯦꯛ ꯊꯧꯁꯤꯜꯂꯛꯑꯅꯦꯕꯀꯣ ꯑꯗ ꯕ꯭ꯂꯣꯛꯁꯨ ꯇꯧꯍꯟꯗꯅꯤꯡꯉꯥꯏ ꯎꯝ ꯀꯔꯝ ꯍꯥꯏꯅ ꯏꯟꯇꯔꯦꯛ ꯇꯧꯕ ꯀꯔꯝ ꯍꯥꯏꯅ ꯑꯦꯄ꯭ꯔꯣꯁ ꯆꯔꯤꯤꯍꯅꯤ
ꯑꯃꯥꯏꯅ ꯑ ꯎ ꯅꯪ ꯅꯪ ꯕꯤꯖꯤ ꯑꯣꯏꯕ ꯄ꯭ꯔꯣ ꯅꯠꯇ꯭ꯔꯗꯤ ꯀꯣ ꯋꯥꯔꯤ ꯁꯥꯟꯁꯦ ꯅꯪ ꯌꯥꯕ